ꯇꯥꯢꯌꯦ
ꯑꯦꯁ ꯀꯩꯗꯧꯔꯤꯕ ꯅꯪꯗꯤ
ꯀꯩꯁꯨ ꯇꯧꯗꯤꯌꯦ ꯏꯅꯦ ꯈꯣꯏ ꯐꯣꯟ ꯇꯧꯔꯛꯑꯒ ꯐꯣꯟ ꯉꯥꯡꯅꯔꯒ ꯂꯣꯏꯔꯒ ꯂꯩꯔꯤꯌꯦ
ꯑꯣ ꯆꯤꯡꯒꯤ ꯏꯅꯦꯒꯤ ꯃꯈꯣꯟ ꯇꯥꯗ꯭ꯔꯗꯤ ꯑꯁ ꯂꯩꯕ ꯉꯝꯗꯦꯅꯦ
ꯁꯥꯒꯠꯆꯕꯒꯨꯝ ꯇꯧꯕ꯭ꯔꯣ ꯅꯣꯏꯒꯤ ꯅꯦꯛꯀꯤ
ꯎꯝ ꯎꯝ ꯃꯥꯅꯦ ꯃꯥꯅꯦ ꯐꯥꯏꯒꯟꯗ ꯒꯨꯝꯕꯀꯣ ꯑꯁ ꯌꯥꯝ ꯍꯀꯥꯆꯕ ꯀꯣꯂꯦ
ꯀꯩꯗꯧꯔꯦ ꯅꯪꯗꯤ ꯆꯨꯝꯅ ꯁꯨꯝ ꯑꯗꯨꯝ ꯂꯩꯕ꯭ꯔꯥ ꯅꯠ
ꯃꯥ ꯍꯦꯞꯄꯦ ꯍꯦꯄ ꯍꯦꯞꯄꯔ ꯌꯦ ꯅꯪꯕꯨ ꯅꯤꯡꯁꯤꯡꯉꯛꯄ ꯑꯗꯨꯒꯤ ꯇꯧꯕꯅꯦ
ꯍꯤꯞꯄꯒ ꯆꯥꯕꯒ ꯇꯨꯝꯕꯒ ꯑꯁ ꯅꯣꯏꯔꯝꯅꯤ ꯍꯛꯆꯥꯡ ꯗꯣ
ꯅꯣꯏꯗꯦꯗ ꯇꯨꯝꯃꯟꯕꯒꯤꯔ ꯈꯪ
ꯋꯥꯛꯀꯤꯡꯒꯨꯝꯕ ꯈꯔ ꯈꯔ ꯆꯠꯂꯣ ꯕꯛꯀꯦꯠꯀꯨꯝꯕ ꯈꯔ ꯊꯥꯡꯉꯣ ꯀꯪ ꯅꯪꯒꯤ ꯍꯛꯆꯥꯡꯗꯣ ꯈꯔ ꯐꯖꯅꯤꯡꯉꯥꯏ ꯐꯖ ꯊꯣꯛꯅꯤꯡꯉꯥꯏ
ꯑꯦꯁ ꯑꯁ ꯐꯖꯩꯗ ꯐꯖꯥ ꯃꯟꯗꯅ ꯑꯁ ꯀꯤꯌꯦ ꯆꯠꯊꯣꯛꯄꯗ
ꯆꯠꯊꯣꯛꯄ ꯀꯤꯌꯦ
ꯃꯤꯅ ꯃꯨꯟꯅꯗꯅꯒꯣ ꯃꯨꯟꯅꯒ ꯇꯧꯋꯦ ꯑꯗꯣ ꯑꯗꯨꯅ ꯀꯛ ꯊꯤꯅꯤꯡꯉꯦ
ꯆꯥꯛ ꯍꯦꯡꯖꯥꯡꯗꯤ ꯁꯦ
ꯊꯣꯡꯕ ꯂꯣꯏꯗꯧ ꯃꯥꯜꯂꯦ ꯁꯦꯝꯃꯦ ꯑꯩꯒꯤ ꯏꯌꯥꯝꯕ
ꯀꯔꯤ ꯍꯦꯟꯖꯥꯡ ꯁꯦꯝꯃꯒ ꯂꯩꯒꯦ ꯍꯋꯥꯏꯔꯣ ꯅꯠꯇ꯭ꯔꯒ
ꯈꯪꯗꯦ ꯍꯣꯔꯦꯟ ꯆꯥꯕ ꯒꯥꯟꯗ ꯍꯣꯔꯦꯟꯅ ꯍꯥꯏꯕꯤꯒꯦ ꯍꯦꯁ ꯁꯥꯗꯤ ꯑꯣꯏꯔꯝꯗ꯭ꯔꯦꯍꯦ
ꯍꯦꯟꯖꯥꯡ ꯅꯥꯄꯤ ꯑꯣꯏꯔꯝꯅꯤ ꯑꯗꯨꯗꯤ
ꯃꯅꯝꯅ ꯈꯪꯉꯦ ꯅꯪꯗꯤ ꯆꯥꯗꯕꯔꯣ ꯆꯥꯗꯕꯔꯣ
ꯑꯩꯗꯤ ꯆꯥꯗ꯭ꯔꯦ ꯉꯁꯥꯏ ꯂꯧꯕꯨꯛꯇꯨꯀꯣ ꯈꯔꯗ ꯌꯥꯝ ꯆꯥꯔꯨꯕ ꯑꯗꯨ ꯑꯣꯏ
ꯑꯁ ꯃꯣꯏꯅ ꯀꯔꯤ ꯀ꯭ꯔꯤ ꯌꯦꯟꯁꯥꯡ ꯄꯤꯖꯕꯔꯥ
ꯑꯩꯗꯤ ꯆꯝꯊꯣꯡ ꯆꯥ ꯏꯃꯥꯟꯅꯕꯤ ꯈꯣꯏꯗꯤ ꯃꯣꯏꯗꯤ ꯁꯟꯁꯥ ꯆꯥꯏ ꯃꯣꯏꯗꯤ ꯑꯩꯗꯤ ꯂꯣꯛ ꯈꯨ ꯑꯩ ꯆꯥꯕ ꯅꯨꯡꯉꯥꯏꯇꯕ ꯁꯟꯁꯥ ꯍꯦꯟꯅ ꯃꯍꯤꯛ ꯀꯥꯜꯂꯤꯕ ꯑꯗꯨꯒ ꯑꯕꯨ ꯆꯥꯕꯗꯨ ꯅꯨꯡꯉꯥꯏ
ꯑꯣ ꯁꯟꯁꯥ ꯒꯨꯝꯕ ꯆꯥꯕ ꯅꯨꯡꯉꯥꯏꯇ꯭ꯔꯗꯤ ꯊꯛꯄ ꯌꯥꯗ꯭ꯔꯣ
ꯊꯛꯄꯁꯨ ꯌꯥꯗ꯭ꯔꯦ ꯀꯔꯤꯔꯣ
ꯏꯁ ꯌꯥꯝ ꯅꯨꯡꯉꯥꯏ ꯄꯤꯗꯦꯍꯦ
ꯅꯨꯡꯉꯥꯏꯇꯦ
ꯆꯥꯛꯇꯨ ꯌꯥꯝꯅ ꯌꯥꯝꯅ ꯆꯥꯎ ꯅꯥꯗꯅꯕ
ꯂꯣꯛ ꯈꯨꯃꯟꯕꯒꯤ ꯌꯥꯗ꯭ꯔꯦꯁ ꯑꯩꯗꯤꯒꯣ ꯀꯔꯤ
ꯃꯤꯅ ꯍꯥꯏꯅꯕꯗꯨ ꯑꯃ ꯂꯩꯕ ꯂꯩꯈꯤꯗꯥꯏꯅꯦ
ꯀꯩ ꯍꯥꯏꯅꯕ ꯑꯩꯗꯤ ꯈꯪꯗꯦꯅꯦ ꯍꯥꯏꯔꯛꯑꯣꯅꯦ
ꯆꯥꯛꯇꯣ ꯅꯤꯡꯊꯧꯗꯧꯅ ꯆꯥꯎ ꯅꯠꯇ꯭ꯔꯗꯤ ꯑ ꯅꯠꯇꯦ ꯑꯗꯨ ꯅꯠꯇꯦ ꯑꯗꯨ ꯇꯪꯉꯂꯦ ꯑꯩ ꯀꯥꯎꯈ꯭ꯔꯦꯅꯦ ꯅꯪ ꯑꯝꯇ ꯍꯥꯏꯕꯤꯌꯣ
ꯑꯩ ꯍꯣꯏꯗꯣ ꯀꯃꯥꯏ ꯍꯥꯏꯗꯣꯏꯅꯣ
ꯑ ꯆꯥꯛꯇꯨ
ꯎꯝ
ꯍꯤꯗꯥꯛ ꯍꯤꯗꯥꯛꯗꯧꯅ ꯍꯤꯗꯥꯛ ꯆꯥꯕꯗꯧꯅ ꯆꯥꯑꯣ ꯅꯠꯇ꯭ꯔꯗꯤ ꯍꯤꯗꯥꯛꯇꯣ ꯆꯥꯛ ꯆꯥꯕꯗꯧꯅ ꯆꯥꯒꯅꯤꯅ ꯍꯥꯏ ꯍꯩꯅꯩꯗꯨꯗꯤ
ꯈꯪꯗꯦ ꯑꯩꯗꯤ ꯑꯩꯉꯣꯟꯗꯒꯤ ꯑꯩꯉꯣꯟꯗꯒꯤ ꯍꯟꯕꯒꯤ ꯌꯥꯝ ꯈꯪꯉꯤꯅꯦ ꯑꯁ
ꯑꯥ ꯑꯩ ꯑꯁ ꯄ꯭ꯔꯤꯊꯤꯕꯤ ꯃꯥꯂꯦꯝꯗ ꯑꯩ ꯀꯔꯤ ꯍꯥꯏꯗꯣꯢꯅꯣ ꯑꯩ ꯍꯤ ꯍꯤꯑꯩ ꯉꯣꯟꯗꯒꯤ ꯍꯜꯂꯦ ꯀꯅꯥ ꯈꯪꯅꯤꯡꯕ ꯈꯪꯗꯕ ꯌꯥꯎꯔꯁꯨ ꯑꯗꯨꯝ ꯗꯣꯡ ꯗꯣꯡ ꯍꯥꯏꯌꯨ ꯏꯀꯥꯏ ꯏꯀꯥꯏꯒꯅꯨ
ꯏꯀꯥꯏꯅꯨ ꯌꯥꯝ ꯌꯥꯝ ꯆꯥꯎ ꯍꯥꯏꯕꯗꯣ
ꯎꯝ ꯍꯝ ꯍꯝ ꯍꯝ
ꯅꯦ
ꯂꯩ ꯂꯩ
ꯑꯩ ꯅꯥꯇꯣꯡꯒꯁ ꯂꯣꯏ ꯐꯨꯟꯀꯠꯄꯒꯤꯀꯣ ꯑꯁ ꯋꯥꯏꯍꯦ
ꯎꯝ ꯎꯝ ꯎꯝ ꯂꯧꯊꯣꯛꯑꯒ ꯐꯖꯅ ꯁꯦꯡꯊꯣꯛꯑꯣ
ꯏꯁ
ꯕ꯭ꯔꯁꯅ ꯇꯛꯑꯒ ꯑꯍꯥ ꯑꯍꯥ ꯍꯥ
ꯂꯣꯛ ꯈꯨꯕꯁꯦ ꯋꯥꯗꯤ ꯋꯥꯏꯀꯣ ꯑꯁ
ꯋꯥꯔꯗꯤ ꯌꯨꯝꯗ ꯐꯖꯅ ꯄꯣꯊꯥꯔꯒ ꯂꯩꯌꯣ ꯑꯗꯨꯁꯨ ꯅꯠꯇꯦ ꯅꯨꯡꯇꯤꯒꯤ ꯅꯨꯡꯇꯤꯒꯤ ꯊꯕꯛ ꯑꯗꯨꯝ ꯆꯠꯂꯦ ꯑꯗꯨ ꯀꯃꯥꯏ ꯐꯗꯣꯏꯅꯣ
ꯐꯒꯅꯤ ꯐꯒꯅꯤ ꯑꯁ ꯇꯨꯝꯃꯗꯤꯀꯣ ꯑꯃꯨꯛꯀ ꯍꯦꯟꯅ ꯍꯦꯟꯖꯤꯜꯂꯛꯀꯅꯤꯕ ꯇꯨꯃꯗꯤ ꯇ꯭ꯔ
ꯍꯣꯏ ꯍꯣꯏꯅꯦ ꯑꯗꯨꯁꯨ ꯆꯨꯝꯃꯤꯅꯦ ꯌꯨꯝꯗ ꯂꯩꯔꯗꯤ ꯐꯣꯟ ꯌꯦꯡꯕ ꯑꯗꯨ ꯑꯁ ꯐꯣꯟ ꯌꯦꯡꯕꯁꯤꯁꯨ ꯌꯥꯝ ꯀꯩꯅꯣ ꯇꯧꯕꯅꯦ ꯅꯨꯡꯉꯥꯏꯇꯕꯅꯦ
ꯍꯛꯆꯥꯡ ꯌꯥꯝ ꯁꯣꯟꯊꯕꯅꯦ ꯐꯣꯟ ꯌꯦꯡꯃꯥꯜꯂꯗꯤ ꯅꯥꯕꯒꯨꯝ ꯇꯧꯕꯅꯦ
ꯎꯝ
ꯃꯤꯠꯀꯁꯦ ꯂꯣꯏ ꯅꯥꯕꯅꯤ ꯅꯪ ꯃꯤꯠꯀ ꯅꯥꯗꯕ꯭ꯔꯣ
ꯃꯠꯇꯤ ꯅꯥꯗꯦꯗ ꯅꯥ ꯈꯪꯗꯦꯗ ꯀꯔꯤꯁꯨ ꯇꯧꯗꯦꯗ ꯑꯁ ꯂꯣꯛ ꯀꯔꯞ ꯇꯧꯒꯦ ꯇꯧꯕ ꯈꯛꯇꯅꯤꯗ
ꯑꯩꯗꯤ ꯐꯣꯟꯀꯥ ꯐꯖꯅ ꯌꯦꯡꯉꯗꯤꯀꯣ ꯃꯤꯠꯇꯣ ꯑꯗꯨꯝ ꯅꯨꯡꯉꯥꯏꯔꯛꯇꯦ ꯑꯩꯗꯤ ꯑꯗꯨ ꯑꯣꯏꯕꯒꯤ ꯐꯣꯟꯁꯨ ꯄꯥꯛ ꯄꯥꯛ ꯌꯦꯡꯗꯤ ꯌꯦꯡꯉꯦ ꯑꯗꯨ ꯑꯣꯏꯔꯁꯨ ꯀꯥ ꯍꯦꯟꯅ ꯌꯦꯡꯗꯦꯕ
ꯅꯣꯏꯗꯤ ꯑꯁ ꯌꯥꯝ ꯐꯩꯗꯥ ꯑꯗꯨꯝ ꯂꯩꯒ ꯂꯧꯕꯨꯛ ꯀꯨꯝꯕ ꯆꯠꯄ ꯐꯣꯟꯁꯦ ꯃꯦꯠꯄ ꯑꯗꯨꯝ ꯃꯇꯝꯗꯣ ꯌꯥꯝꯗꯦꯗꯅ ꯎꯝ ꯑꯩꯈꯣꯏꯗꯤ ꯑꯁ ꯅꯨꯃꯤꯠ ꯆꯨꯞ ꯐꯣꯟ ꯌꯦꯡꯕ ꯅꯨꯡꯗꯥꯡꯗꯁꯨ ꯇꯨꯝꯗ꯭ꯔꯤ ꯐꯥꯎ ꯇꯨꯝꯃꯁꯨ ꯊꯦꯡꯅ ꯇꯨꯝꯃꯦ ꯐꯣꯟ ꯌꯦꯡꯕ ꯌꯦꯡ
ꯍꯛꯆꯥꯡ ꯁꯨꯐ ꯐꯔꯣꯢ ꯅꯣꯏꯗꯣ ꯇꯨꯝ
ꯅꯪ ꯅꯨꯃꯤꯗꯥꯡ ꯅꯨꯡꯗꯥꯡ ꯋꯥꯢꯔꯝꯗꯥ ꯑꯗꯨꯝ ꯀꯣꯏꯕ ꯈꯣꯠꯄ ꯆꯠꯂꯦꯗꯅ ꯑꯩꯈꯣꯏꯁꯨ ꯍꯛꯆꯥꯡ ꯐꯅꯤꯡꯉꯥꯏ
ꯑ꯭ꯁ ꯑꯩꯗꯤ ꯅꯨꯡꯗꯥꯡꯁꯨ ꯑꯩꯗꯤ ꯅꯨꯡꯗꯥꯡꯗ ꯉꯟꯅ ꯉꯟꯅ ꯇꯨꯝꯃꯦ ꯄꯨꯡ ꯇꯔꯥ ꯇꯥꯗ꯭ꯔꯤꯉꯩꯗ ꯇꯨꯝꯃꯦ
ꯑꯁ ꯌꯥꯝ ꯉꯟꯅ ꯇꯨꯝꯕꯗꯣ ꯍꯛꯆꯥꯡ ꯐꯔꯣꯏꯅꯦ
ꯏꯁ ꯉꯟꯅ ꯇꯨꯝꯃꯦ ꯉꯟꯅ ꯍꯧꯒꯠꯂꯦ
ꯉꯟꯃꯟꯗꯅꯀꯣ ꯅꯣꯢꯁꯦ ꯅꯥꯕ ꯇꯥꯔꯦꯅꯦ
ꯅꯥꯕ ꯇꯥꯔꯦ ꯀꯥꯏꯅ
ꯑꯩꯁ ꯅꯣꯏ ꯆꯤꯟ ꯍꯩꯗꯦꯗ ꯆꯤꯟꯗꯤ ꯍꯩꯕ ꯍꯩꯇꯕꯗꯤ ꯏꯁꯣꯔꯒꯤ ꯈꯨꯁꯦꯝꯅꯦꯗꯅ
ꯂꯩꯁꯥꯕꯤ ꯐꯖꯅ ꯂꯛꯅꯔꯝꯕ ꯍꯩꯔꯝꯅꯤ ꯈꯪꯉꯦ
ꯑꯁ ꯂꯛꯅꯗꯦꯍꯦ ꯏꯁꯥꯕꯤꯒꯨꯝꯕ ꯂꯝꯕꯤ ꯆꯠꯄ ꯈꯣꯠꯄ ꯊꯦꯡꯅꯔꯗꯤ ꯏ꯭ꯁ ꯂꯣꯠꯄ ꯈꯣꯠꯄ ꯌꯥꯝ ꯇꯧꯋꯦ ꯑꯩꯗꯤ
ꯏꯁ ꯂꯣꯠꯄ ꯏꯁ
ꯃꯥꯏꯁꯦ ꯑ꯭ꯁ ꯌꯥꯝ ꯁꯣꯜꯂꯦ ꯑꯩꯗꯤ
ꯌꯥꯔꯦ ꯂꯩꯁꯥꯕꯤ ꯍꯣꯢꯗꯤꯀꯣ ꯃꯤꯠꯇꯣ ꯗꯛ ꯇ
ꯅꯣꯏ ꯅꯨꯄꯥ ꯅꯨꯄꯥꯗ ꯇꯧꯕꯗꯣ ꯑꯩꯉꯣꯟꯗ ꯍꯥꯏꯔꯛꯒꯅꯣꯅꯦ
ꯇꯧꯗꯦ ꯇꯧꯗꯦ ꯈꯣꯏ ꯑꯝꯇ ꯇꯧ ꯇꯧꯖꯔꯛꯇꯦ ꯅꯣꯏꯒꯨꯝꯅꯀꯣ
ꯑꯩꯗꯤ ꯎꯝ ꯂꯩꯁꯥꯕꯤ ꯂꯩꯕ ꯃꯐꯝꯗ ꯂꯩꯇꯦꯗ ꯆꯪꯗꯦꯗ ꯌꯦꯡꯅꯤꯡꯗꯦ
ꯑꯗꯨ ꯍꯥꯏꯒꯟꯕ ꯅꯨꯄꯥꯗꯨ ꯗꯨꯝ ꯐꯖꯟ ꯌꯦꯡꯌꯦꯡꯕꯅꯤ ꯍꯥꯏ
ꯍꯥꯏꯕ꯭ꯔꯥ ꯀꯅꯥꯅ
ꯑꯗꯨꯝ ꯍꯥꯏ
ꯑꯣ ꯃꯣꯏꯗꯣ ꯃꯆꯤꯟ ꯊꯤꯕꯅꯦ
ꯅꯪꯅꯦ ꯊꯤꯔꯤꯗꯣ ꯃꯤꯉꯣꯟꯒ ꯇꯣꯏꯟ ꯇꯥꯏꯁꯤꯜꯂꯛꯑꯦ ꯅꯪ ꯊꯤꯔꯒ
ꯑꯩꯗꯤ ꯄꯣꯛꯄꯗꯒꯤ ꯆꯤꯟ ꯊꯤ ꯊꯤꯗ꯭ꯔꯤꯌꯦ ꯏꯃꯥꯅ ꯆꯤꯟ ꯊꯤꯒꯅꯣꯅ ꯍꯥꯏꯕꯀꯣ
ꯏ꯭ꯁ ꯏꯃꯥꯅ ꯆꯤꯟ ꯊꯤꯒꯅꯣ ꯍꯥꯢ ꯍꯧꯖꯤꯛꯁꯨ ꯊꯤꯁꯤꯗꯤ ꯑꯩꯉꯣꯟꯗ
ꯑꯩꯁ ꯊꯤ ꯑꯁꯦꯡ ꯑꯁꯦꯡꯕ ꯍꯥꯏꯔꯒ ꯀ꯭ꯔꯤ ꯆꯤꯟ ꯊꯤꯕꯅꯣꯗ ꯍꯣꯔꯦꯟꯗꯤ ꯕꯣꯜ ꯌꯦꯡꯒꯗ꯭ꯔꯣ
ꯑ꯭ꯁ ꯌꯦꯡꯕ ꯉꯝꯗꯦ ꯋꯥꯏ ꯑꯦꯟꯖꯥꯡꯅ ꯉꯥ
ꯍꯣꯏ ꯉꯥ ꯉꯥ ꯌꯦꯟꯁꯥꯡꯅꯦ ꯉꯥ ꯊꯣꯡꯉꯦ
ꯏꯁ ꯉꯥꯔꯤ ꯊꯥꯛꯄꯗꯣ ꯉꯥ ꯊꯥꯏ ꯍꯥꯏꯔꯨꯔꯣ
ꯉꯥꯔꯤꯅ ꯍꯥꯎ ꯉꯥꯔꯤꯁꯨ ꯉꯥꯏꯅ ꯁꯥ
ꯅꯪ ꯍꯣꯔꯦꯟ ꯕꯣꯜ ꯌꯦꯡꯒꯗ꯭ꯔꯣ
ꯍꯣꯔꯦꯟꯗꯤ ꯑꯁ ꯐꯖꯟ ꯌꯦꯡꯒꯅꯤ ꯏꯌꯥꯝꯕ ꯑꯃ ꯁꯥꯟꯅꯒꯅꯤ
ꯏ꯭ꯁ ꯏꯌꯥꯝꯕ ꯑꯃ ꯁꯥꯟꯒꯅꯤ ꯀꯥꯢ ꯏꯁ ꯑꯩꯗꯤ ꯌꯦꯡꯕ ꯉꯝꯗ꯭ꯔꯦ
ꯌꯦꯉꯅꯨ ꯌꯦꯡꯉꯅꯨ ꯅꯪ ꯑꯁ ꯌꯥꯝ ꯃꯁꯥꯗꯣ ꯌꯥꯝ ꯁꯣꯛꯀꯅꯤ
ꯌꯦꯡꯉꯦ ꯑꯗꯨ ꯑꯣꯢꯔꯁꯨ
ꯀꯅꯥꯅ ꯅꯣꯏ
ꯑꯥ ꯃꯊꯛ ꯂꯩꯀꯥꯏꯒꯤ ꯑꯥ ꯂꯩꯕꯗꯣ ꯑꯥ ꯃꯊꯠ ꯂꯩꯀꯥꯏꯗꯣ ꯑꯥ ꯃꯇꯣꯟ ꯂꯩꯕꯗꯣ ꯑꯗꯨ ꯈꯣꯏꯅ ꯏꯅꯝꯃꯥꯅ ꯑꯁ ꯕꯣꯜ ꯌꯦꯟꯅꯉꯥꯢ ꯂꯥꯛꯑꯣ ꯂꯥꯛꯑꯣ ꯃꯤ ꯌꯥꯝꯗꯤ ꯕꯣꯜ ꯌꯦꯡꯕ ꯌꯥꯝ ꯅꯨꯡꯉꯥꯏꯌꯦ ꯂꯥꯛꯑꯣ ꯂꯥꯛꯑꯣ ꯍꯥꯏ ꯅꯣꯡꯃꯥꯏꯖꯤꯡ ꯅꯨꯃꯤꯠꯁꯨ ꯃꯣꯏꯌꯣꯝꯗ ꯊꯣꯛꯑꯦ ꯊꯣꯛꯑꯒ ꯃꯣꯏꯌꯨꯝꯗ ꯁꯤꯡꯖꯨꯒꯨꯝꯕ ꯆꯥꯏ ꯍꯣꯏ ꯃꯣꯏꯅ ꯑꯣꯛꯁꯥ ꯊꯣꯡꯕꯁꯨ ꯂꯩꯌꯦꯅ ꯁꯟꯗꯦ ꯅꯨꯃꯤꯠꯇꯣ
ꯑꯁ ꯅꯣꯏ ꯁꯤꯗꯤ ꯌꯥꯝ ꯌꯥꯝ ꯅꯨꯡꯉꯥꯏꯅ ꯃꯇꯝ ꯂꯦꯟꯂꯤꯅꯤꯅꯦ
ꯎꯝ ꯑꯗꯨꯒ ꯕꯣꯜ ꯍꯥꯏ ꯂꯥꯏꯠꯁꯤꯡꯁꯨ ꯑꯗꯨꯝ ꯈꯔ ꯌꯦꯡꯉꯦ ꯖꯄꯥꯟꯒ ꯑꯃꯨꯛ ꯁꯥꯟꯅꯕꯗꯣ ꯌꯦꯡꯉꯦ ꯑꯗꯨ ꯅꯨꯃꯤꯠꯇ ꯃꯩ ꯂꯥꯛꯇꯦꯗꯅ ꯅꯣꯡꯃꯥꯏꯖꯤꯡ ꯅꯨꯃꯤꯠꯇꯣ ꯑꯗꯨ ꯑꯣꯏꯕꯒꯤ ꯃꯣꯏꯔꯣꯝꯗ ꯑꯩꯈꯣꯏ ꯆꯠꯂꯦꯕ ꯐꯣꯟ ꯆꯥꯔꯖ ꯇꯧꯔꯒ ꯐꯣꯟ ꯆꯥꯔꯖ ꯇꯧꯔꯒ ꯑꯃꯨꯛꯀ ꯃꯩ ꯂꯥꯛꯄ ꯋꯥꯅꯤ ꯑꯗꯣ ꯁꯤꯡꯖꯨ ꯆꯥꯖ ꯁꯤ ꯍꯥꯏꯔꯒ ꯄꯦꯔꯣꯛꯀ ꯇꯨꯅꯤꯡꯀꯣꯛꯀ ꯀꯩ ꯀꯩꯅꯣ ꯍꯦꯛꯑꯒꯀꯣ ꯑꯁ ꯆꯥꯕꯗꯣ ꯌꯥ ꯍꯥꯎꯋꯦ
ꯃꯩꯗꯣ ꯑꯩꯈꯣꯏꯅ ꯂꯥꯛ ꯂꯥꯛꯇ꯭ꯔꯒ ꯐꯣꯟꯗꯣ ꯑꯇꯩꯗ ꯑꯥ ꯆꯠꯄ ꯇꯄꯇꯥꯏ ꯆꯠꯄ ꯃꯇꯨꯡꯗ ꯃꯩ ꯂꯥꯛꯄꯗꯣ ꯑꯩꯗꯤ ꯑꯁ ꯊꯋꯥꯏ ꯌꯥꯝ ꯁꯣꯛꯑꯦ
ꯌꯥꯝ ꯁꯥꯎꯅꯤꯡꯒꯣ
ꯂꯣꯏ ꯆꯠꯄ ꯂꯣꯏꯔꯒ ꯃꯩ ꯑꯃꯨꯛꯀ ꯂꯥꯛꯑꯦ ꯕꯤꯠꯌꯥꯎꯗꯕꯁꯤꯅ
ꯑꯗꯨꯃꯥꯏ ꯇꯧꯔꯗꯤꯅꯦ ꯑꯗꯨ ꯅꯨꯃꯤꯠꯇ ꯃꯪꯁꯨ ꯅꯨꯡꯉꯥꯏꯗꯦ
ꯃꯪꯁꯨ ꯅꯨꯉꯥꯏꯇꯦ ꯍꯥꯏ
ꯅꯪꯁꯦ ꯃꯪ ꯃꯪꯗꯤ ꯑꯗꯨꯝ ꯐꯖꯅ ꯃꯪꯕ꯭ꯔꯣ ꯇꯨꯝꯃ ꯀꯥꯟꯗ
ꯑꯁ ꯃꯪꯕ ꯃꯪꯕ ꯁꯪꯗꯦꯗ ꯑꯗꯨꯒꯨꯝꯕ ꯃꯇꯝꯗꯗꯤ ꯐꯖꯅ ꯇꯨꯝꯃꯣꯐꯖꯅ ꯇꯨꯝꯒꯗꯕꯅꯤꯅꯦ ꯀꯔꯤ ꯃꯪꯔꯣ
ꯃꯪꯒ ꯃꯪꯔꯝ ꯃꯣꯏꯅꯦ ꯇꯨꯝꯗꯕꯒꯤ ꯐꯣꯟ ꯌꯦꯡꯃꯟꯕꯒꯤ
ꯑꯁ ꯃꯪꯁꯦ ꯃꯪꯗꯕ ꯀꯨꯏꯔꯦꯗ ꯄꯣꯛꯄꯗꯒꯤ ꯃꯪ ꯑꯍꯨꯝꯔꯛꯔꯗꯤ ꯃꯪꯈ꯭ꯔꯦ ꯑꯩꯗꯤ ꯃꯪꯗꯨ ꯄꯥꯛ ꯄꯥꯛꯇ ꯃꯪ ꯑꯩꯁꯨꯅꯦ ꯃꯪ ꯃꯟꯗꯦꯗ
ꯃꯤꯁꯤꯡꯗꯤ ꯃꯪ ꯌꯥꯝ ꯃꯪꯉꯦ ꯃꯪꯉꯦ ꯍꯥꯏ ꯑꯩꯗꯤ ꯄꯥꯛ ꯄꯥꯛ ꯃꯪꯗꯦ
ꯋꯥꯕ ꯊꯕꯛꯇꯨꯕꯨ ꯄꯥꯏꯔꯒ ꯑꯁ ꯃꯈꯥꯗ ꯃꯪꯗ ꯄꯥꯏ ꯄꯥꯏꯔꯒ ꯃꯈꯥ ꯇꯥꯕꯗꯗꯤ ꯑꯁ ꯈꯣꯡꯒꯁꯦ ꯀꯗꯥꯏꯗꯅꯣ ꯀꯥꯎꯕꯅꯦ
ꯈꯪꯕꯒꯨꯝ ꯇꯧꯕ꯭ꯔꯣ
ꯈꯪꯕꯅꯦ ꯈꯪꯕꯅꯦ
ꯍꯛꯆꯥꯡ ꯑꯁꯤ ꯅꯤꯛꯄ꯭ꯔꯣ
ꯑꯗꯨꯒꯤ ꯑꯁ ꯃꯪꯖꯦ ꯑꯩ ꯀꯌꯥꯝ ꯄꯥꯝꯗꯦ
ꯑꯁꯤ ꯅꯪ ꯀꯔꯤ ꯄꯥꯝꯕ꯭ꯔꯣ
ꯑꯩꯔꯥ ꯑꯩ ꯅꯪ ꯄꯥꯝꯃꯦ
ꯑꯁ ꯑꯩ ꯅꯪ ꯄꯥꯝꯃꯦ ꯑꯗꯨꯗꯤ ꯂꯨꯃꯟꯗ꯭ꯔꯣ
ꯑꯁ ꯂꯨꯕ ꯂꯨꯗꯕꯗꯤ ꯅꯣꯏ ꯅꯪ ꯃꯁꯥꯅ ꯈꯪꯒꯗꯕꯅꯦ
ꯌꯥꯝ ꯂꯨꯏꯗ ꯑꯗꯨꯒꯤ ꯋꯥꯗꯤ ꯑꯩꯉꯣꯟꯗ
ꯏꯁ ꯅꯪ ꯂꯣꯛꯇꯣ ꯐꯔꯀꯥꯟꯗ ꯀꯩꯅꯣ ꯆꯥꯃꯤꯅꯁꯤꯅꯦ
ꯀꯔꯤ ꯆꯥꯃꯤꯟꯅꯗꯣꯏꯕ
ꯅꯣꯏꯗ ꯂꯣꯏꯕ ꯍꯧꯗꯣꯡꯗꯣ ꯌꯦꯟꯒꯨꯝꯕ ꯂꯩꯕ꯭ꯔꯣ ꯍꯨꯔꯥꯜ ꯍꯨꯔꯥꯜꯒ ꯄꯨꯔꯛ ꯎꯅꯦ
ꯑꯩꯒꯤ ꯑꯩꯗꯤ ꯑꯥ ꯁꯥ ꯉꯥ ꯆꯥꯗꯦ ꯑꯩꯗꯤ
ꯁꯥ ꯉꯥ ꯆꯥꯗꯦ ꯑꯁ ꯑꯗꯤ ꯀꯃꯥꯏꯅ ꯇꯧꯅꯤ ꯍꯤ ꯍꯤ ꯍꯤ ꯑꯗꯨꯗꯤ ꯅꯪ